ꯑꯦ
ꯀꯩꯗꯧꯔꯤꯅꯣ ꯁꯥꯗ꯭ꯔꯣ꯫
ꯁꯥꯃꯟꯕꯒꯤ ꯑꯩꯁꯦ ꯍꯤꯞꯄꯒ ꯂꯩꯕꯅꯦ ꯅꯪꯗꯤ ꯁꯥꯗ꯭ꯔꯣ ꯀꯃꯥꯏꯅ ꯇꯧꯔꯤꯅꯣ꯫
ꯑꯩꯁ ꯑꯩꯁꯦ ꯏꯪꯃꯟꯕꯒꯤꯀꯣ ꯐꯤ ꯐꯤ ꯆꯨꯞ ꯆꯨꯞ ꯐꯤ ꯑꯗꯨꯁꯨ ꯑꯊꯥꯕ ꯆꯨꯞꯁꯤꯜꯂ ꯇꯨꯝꯃꯤꯅꯤꯅꯦ꯫ ꯊꯥ ꯑꯗꯤ ꯊꯥꯕ ꯍꯥꯏꯁꯦ ꯈꯨꯠꯊꯥ ꯑꯃꯅꯦ ꯑꯗꯨ ꯁꯨꯞꯄꯒ ꯊꯨꯞ ꯇꯨꯝꯃꯤꯅꯦ꯫ ꯃꯥꯟꯕ꯭ꯔꯣ ꯑꯩꯅ ꯍꯥꯢꯗꯣ ꯃꯥꯂꯦꯀꯣ꯫
ꯍꯣꯏ
ꯑꯁ ꯐꯥꯒꯤ ꯇꯧꯕꯅꯦꯗ ꯁꯥꯃꯟꯕꯒꯤ ꯑꯩꯁꯨ ꯀꯣ ꯃꯊꯛꯇ ꯀꯥꯔꯒ ꯈꯣꯏꯒꯤ ꯌꯨꯝꯒꯤ ꯃꯊꯛꯇ ꯀꯥꯔꯒꯀꯣ ꯆꯠꯊꯣꯛ ꯆꯠꯖꯤꯟ ꯆꯠꯊꯣꯛ ꯆꯠꯖꯤꯟ ꯇꯧꯔ ꯂꯩꯔꯤꯅꯤꯅꯦ꯫
ꯇꯦꯔꯦꯁ ꯍꯣꯏ ꯇꯦꯔꯦꯁ ꯃꯊꯛꯇꯗꯤ ꯑꯗꯨꯝ ꯁꯥꯕꯅꯦ ꯑꯗꯨꯒꯤ
ꯁꯥꯗꯤ ꯁꯥꯏꯌꯦ ꯑꯗꯨꯁꯨ ꯅꯨꯡꯁꯤ ꯍꯣꯏ ꯑꯗꯨ ꯁꯥꯔꯁꯨ ꯅꯨꯡꯁꯤꯠ ꯂꯥꯛꯄꯩꯀꯣ꯫
ꯍꯣꯏ ꯍꯣꯢ ꯃꯈꯥ ꯇꯦꯔꯦꯁꯀꯤ ꯃꯈꯥꯗꯣ ꯑꯗꯨꯗ ꯀꯨꯝꯃꯣ ꯏꯪꯕꯅꯦ꯫
ꯑꯩꯈꯣꯏꯁꯦ ꯑꯩꯈꯣꯏꯗꯤ ꯃꯈꯥ ꯂꯩꯇꯕ ꯈꯣꯏꯔꯣꯝꯗ ꯄꯨꯔꯥ ꯇꯦꯂꯦꯛ ꯂꯩꯔꯕꯀꯣ ꯑꯗꯨꯒꯤ ꯑꯗꯨꯒꯤ ꯍꯥꯏꯗꯣ ꯃꯊꯛ ꯇꯕꯨꯗꯤ ꯏꯪꯗꯤ ꯏꯪꯉꯦ ꯅꯨꯡꯁꯤꯠ ꯂꯥꯛꯑꯦꯕ ꯅꯨꯡꯁꯤꯠ ꯂꯥꯛꯄꯒꯤ ꯂꯪ ꯑꯗꯨ ꯂꯦꯞꯄꯤꯅꯤꯅ ꯅꯠꯇ꯭ꯔꯗꯤ ꯉꯁꯥꯏꯅ ꯑꯩꯅ ꯔꯨꯝꯗ ꯀꯖꯤ ꯇꯨꯝ ꯂꯩꯗꯧꯕꯅꯦ ꯑꯈꯣꯏ ꯀꯥꯗꯨꯁꯨꯀꯣ ꯁꯥꯕꯅꯤꯅꯦ꯫ ꯅꯨꯡꯊꯤꯟꯗꯗꯤ ꯏꯪꯗꯤ ꯏꯪꯂꯝꯕ ꯌꯥꯏ꯫
ꯅꯨꯡꯊꯤꯟꯗꯗꯤ ꯍꯥꯕ
ꯈꯜꯂꯨꯅꯦ ꯍꯧꯖꯤꯛ ꯊꯕꯛ ꯀꯟꯅ ꯁꯨꯕꯁꯨ ꯂꯩꯔꯤꯑꯦ ꯃꯤ ꯈꯔꯁꯤꯗ ꯁ꯭ꯋꯥꯏꯗ ꯑꯈꯣꯏ ꯅꯛꯄꯗ꯫
ꯑꯣ
ꯅꯨꯡꯁꯥ ꯃꯔꯛꯇꯨꯗ ꯑꯁ ꯅꯨꯡꯁꯤꯌꯦ ꯑꯗꯨꯁꯨ ꯐꯤꯔꯣꯟꯁꯨ ꯐꯖꯅ ꯍꯥꯞꯇꯦ ꯃꯨꯔꯥ ꯃꯨ ꯉꯔꯥꯡ ꯑꯩ ꯏꯅꯥꯎꯅꯨꯄꯥ ꯑꯃ ꯐꯣꯟ ꯇꯧꯋꯦꯕ
ꯑ
ꯉꯔꯥꯡ ꯑ ꯋꯥꯔꯤ ꯁꯥꯟꯅꯕꯗ ꯀꯔꯤ ꯍꯥꯏ ꯃꯨꯔꯗꯤ ꯀꯥꯡꯒꯨꯝꯕ ꯀꯛꯆꯤꯡꯒꯨꯝꯕ ꯀꯤꯔꯅꯤꯌꯦ ꯈꯪꯗꯕꯅꯤ ꯃꯣꯏ ꯑꯗꯨꯁꯦ ꯑꯩꯅ ꯑꯗꯨꯅꯤꯅꯦ ꯑꯁ ꯑꯗꯨꯗꯤ ꯅꯍꯥꯟꯅ ꯈꯪꯉꯗꯤ ꯐꯤꯔꯣꯟꯒꯁꯦ ꯍꯥꯞꯇꯕꯤꯗ ꯍꯥꯏꯕꯗꯤ ꯍꯥꯏꯕꯗꯤ ꯇꯦꯟ ꯇꯦꯟꯕ ꯍꯥꯞꯄꯒ ꯂꯩꯥꯔꯝꯃꯁꯨ ꯐꯥꯗꯧꯕꯅꯦ ꯅꯣꯡ ꯍꯥꯏꯕꯗꯤ ꯅꯣꯡ ꯍꯥꯏꯕꯗꯤ ꯅꯨꯡꯁꯤꯠ ꯊꯥꯗꯒꯁꯦ ꯌꯩꯔꯝꯗꯧꯕꯅꯦꯅ ꯍꯥꯏꯔꯤꯅꯦ ꯑꯗꯨꯒꯤ ꯑꯗꯨ ꯑꯣꯏꯔꯗꯤ ꯈꯔ ꯈꯔ ꯏ ꯍꯥꯏꯕꯗꯤ ꯈꯔ ꯃꯨꯔꯗꯤ ꯀꯥꯡꯒꯨꯝꯕ ꯀꯤꯔꯦꯅ ꯃꯥꯅ ꯍꯥꯏꯅꯤꯅꯦ ꯆꯤꯛ ꯄ ꯉꯝꯗꯕꯅꯤ ꯍꯥꯏꯌꯦ꯫
ꯆꯨꯝꯂꯝꯕꯁꯨ ꯀꯅꯥ ꯈꯪ ꯅꯠꯇ꯭ꯔꯥ ꯃꯨꯕꯁꯤꯡꯁꯦ ꯍꯣꯏ ꯃꯨꯕꯁꯤꯡꯁꯦ ꯊꯕꯛꯇꯤ ꯍꯣꯏ
ꯑꯗꯨ ꯃꯉꯣꯟꯗ ꯑꯩꯁ ꯃꯊꯥꯡꯗꯒꯤꯗꯤ ꯑꯩꯁꯦ ꯍꯥꯏꯕꯗꯤ ꯀꯔꯤ ꯄꯩꯁꯥ ꯇꯤꯡ ꯍꯥꯏꯕꯗꯤ ꯐꯤꯔꯣꯜ ꯂꯩꯔꯒ ꯀꯥꯟꯅꯗꯦꯅ ꯍꯥꯏꯕ ꯑꯩꯅ꯫
ꯑꯗꯨꯅꯤ ꯀꯥꯡꯃꯨꯛ ꯊꯤ ꯏꯕ
ꯍꯣꯏ
ꯑꯗꯨꯒꯤꯅꯦ ꯃꯤ ꯃꯨꯕꯁꯤꯡ ꯑꯩꯈꯣꯏ ꯊꯥꯏꯅ ꯏꯄꯥ ꯏꯄꯨꯅ ꯍꯥꯏꯕ ꯑꯃ ꯂꯩꯇ꯭ꯔꯥ꯫ ꯅꯥꯕꯁꯦ ꯇꯥꯕ꯭ꯔꯣ
ꯍꯣꯏ ꯇꯥꯏꯌꯦ
ꯃꯨꯕꯁꯤꯡꯗꯤ ꯈꯥꯡꯉꯦ ꯉꯧꯕꯁꯤꯡꯗꯤ ꯈꯥꯡ ꯇꯤ ꯍꯥꯏꯅ ꯊꯥꯏꯅ ꯏꯄꯥꯈꯣꯏꯅ ꯍꯥꯏꯕ ꯇꯥꯏꯌꯦꯕ ꯑꯁ ꯉꯧ ꯉꯧꯔ ꯏꯁꯣꯟ ꯁꯣꯟꯕꯅꯦ ꯍꯥꯏꯌꯦ ꯎꯝ
ꯑꯩꯈꯣꯏꯁꯨ ꯈꯪꯉꯤꯗꯨꯗꯤ ꯍꯧꯖꯤꯛ ꯕꯣꯜ ꯁꯥꯟꯅꯕ ꯈꯣꯏ ꯑꯩꯈꯣꯏꯅ ꯅꯨꯇꯤꯒꯤ ꯁꯥꯟꯅꯕ ꯎ ꯌꯦꯡꯔꯒ ꯃꯨꯕꯁꯤꯡꯗꯤ ꯈꯔ ꯀꯟꯗꯤ ꯀꯟꯕꯅꯦ ꯃꯣꯏꯒꯤꯁꯦ ꯃꯣꯏ ꯄꯥꯡꯒꯟꯗꯤ ꯈꯔ ꯂꯩꯕꯅꯦꯍꯦ
ꯑꯩꯗꯤ ꯃꯨꯏꯌꯦꯗꯣ ꯗꯨꯝ ꯀꯜꯂꯦ꯫
ꯏꯁ ꯑꯗꯨꯗꯤ ꯊꯥꯖꯗ꯭ꯔꯦꯗ ꯍꯥꯟꯅꯗꯤ ꯉꯧꯁꯣꯛ ꯉꯧꯔꯝꯕꯗꯨꯕꯨ ꯍꯧꯖꯤꯛ ꯃꯨꯌꯦ ꯍꯥꯏꯔꯗꯤ ꯀꯅꯥ ꯊꯥꯖꯗꯣꯏꯅꯣ ꯑꯈꯣꯏꯅ ꯃꯨꯑꯦ ꯍꯥꯏꯔꯗꯤ ꯄꯛꯀꯗꯧꯕ
ꯃꯨꯕꯁꯦ ꯀꯣ ꯃꯤꯅ ꯈꯥꯡꯉꯦ ꯈꯥꯡꯉꯦ ꯍꯥꯏꯕ ꯇꯥꯏꯌꯦꯕ
ꯎꯝ
ꯇꯥꯔꯦ ꯑꯩꯁꯦ ꯃꯨꯍꯜꯂꯤꯅꯦꯕ ꯊꯑꯣꯏꯅ
ꯅꯣꯏꯅ ꯃꯨꯑꯦ ꯍꯥꯏꯔꯗꯤ ꯑꯩꯈꯣꯏꯗꯤ ꯉꯧꯔꯝꯃꯅꯤ
ꯑꯥꯏ ꯅꯪꯁꯦ ꯆꯤꯡꯗ ꯂꯩꯕ ꯃꯥꯜꯂꯦ ꯅꯨꯡꯁꯤ ꯅꯨꯡꯁꯤꯕ ꯌꯦꯟꯁꯦ ꯆꯥꯛ ꯆꯥꯕ ꯌꯥꯔꯦ ꯍꯥꯏꯅ ꯈꯣꯡꯒ ꯂꯩꯔꯦꯅꯦ ꯅꯨꯡꯁꯤꯌꯦꯅꯦ
ꯑꯦ ꯑꯩꯈꯣꯏꯗꯤ ꯆꯤꯡꯗ ꯂꯩꯕꯅꯤꯅ ꯎꯄꯥꯏ ꯂꯩꯇꯦ
ꯍꯣꯏ ꯊꯧꯖꯤꯛꯇꯣ ꯑ ꯑꯩꯗꯤꯀꯣ ꯇꯝꯗ ꯂꯩꯌꯦꯕ
ꯑꯣ
ꯑꯗꯨꯒꯤ ꯑꯥ ꯌꯦꯟ ꯈꯣꯡꯕꯥ ꯑꯦ ꯅꯪꯁꯤ ꯈꯔ ꯏꯁꯄꯤꯀ꯭ꯔꯗꯣ ꯃꯈꯥ ꯂꯩ ꯊꯥꯏ ꯂꯩꯊꯥꯔꯣ
ꯍꯣꯏ ꯍꯣꯢ
ꯑꯩꯈꯣꯏꯔꯣꯝꯁꯦ ꯍꯣꯏ ꯑꯩꯈꯣꯏꯔꯣꯝꯁꯦ
ꯍꯨꯝ
ꯇꯥꯢꯌꯦꯃꯦ
ꯇꯥꯔꯕ ꯍꯥꯏꯕꯗꯤ ꯑꯗꯨꯝ ꯃꯅꯤꯡꯒꯤ ꯑꯗꯨꯝ ꯈꯣꯟꯗꯣ ꯑꯃꯨꯛ ꯂꯥꯛꯄꯅꯦꯕꯥ
ꯍꯥꯎ ꯌꯦꯟꯒꯤ ꯌꯦꯟꯒꯨꯝꯕ ꯈꯣꯡꯕꯥꯁꯦ ꯑꯈꯣꯢꯂꯣꯝꯁꯦ ꯄꯥꯛ ꯇꯥꯗ꯭ꯔꯦꯕꯥ ꯈꯪꯗꯦ
ꯑꯣ
ꯍꯧꯖꯤꯛꯀꯥꯟꯗꯤ ꯑꯩꯅ ꯇꯝꯗ ꯂꯩꯕꯒꯤꯔꯗꯤ ꯈꯪꯗꯦ ꯑꯗꯣ ꯑꯗꯣ ꯇꯥꯁꯨ ꯇꯥꯗꯦ ꯅꯪ ꯍꯧꯖꯤꯛꯈꯛ ꯅꯪꯒꯤ ꯅꯥꯅꯥꯛꯇ ꯇꯥꯔꯒ ꯊꯥꯏꯅ ꯑꯌꯨꯛꯇ ꯌꯦꯟꯒ ꯑꯗꯨꯃꯥꯏꯅ ꯈꯣꯡꯉꯒꯗꯤ ꯏꯃꯥꯈꯣꯏꯅ ꯍꯧꯒꯠꯂꯥꯒ ꯉꯟꯅ ꯍꯧꯒꯠꯂꯥꯒ ꯏꯁꯤꯡ ꯁꯣꯛꯎꯁꯦꯒꯨꯝꯕ ꯍꯥꯏꯔ ꯊꯕꯛ ꯑꯥꯁ ꯊꯥꯏꯅꯗꯤꯀꯣ ꯍꯧꯖꯤꯛꯀꯥꯟꯗꯤ ꯄꯨꯡ ꯇꯔꯦꯠ ꯅꯤꯄꯥꯜ ꯐꯥꯎ ꯇꯨꯝꯃꯦꯅꯥ ꯊꯥꯏꯅꯗꯤ ꯄꯨꯡ ꯃꯉꯥꯕꯨ ꯍꯦꯛ ꯇꯥꯔꯕ ꯏꯃꯥꯈꯣꯏꯅ ꯍꯧꯒꯠꯂꯣ ꯍꯧꯒꯠꯂꯣ ꯍꯧꯒꯠꯂꯣ ꯅꯨꯡꯁꯤꯠꯁꯦ ꯑꯦ ꯑꯩꯁꯦ ꯅꯨꯃꯤꯠꯇꯣ
ꯎꯝ
ꯅꯨꯃꯤꯠꯇꯣ ꯊꯣꯛꯇ꯭ꯔꯤꯉꯩꯗꯒꯤ ꯏꯃꯥꯈꯣꯢꯅ ꯅꯨꯃꯤꯠꯇꯣ ꯁꯨꯃꯥꯡ ꯌꯧꯔꯦ ꯊꯣꯛꯑꯣ ꯍꯥꯏ ꯂꯥꯎꯕꯅꯦ ꯍꯥ
ꯌꯥꯝ ꯇꯧꯕꯅꯦ
ꯍꯧꯒꯜꯂꯗꯤ ꯊꯣꯛꯇꯤ ꯊꯣꯛꯔꯝꯗꯕ
ꯎꯝ ꯍꯥꯏꯕꯗꯤ ꯃꯣꯏꯒꯤ ꯍꯥꯏꯕꯗꯤ ꯑꯩꯈꯣꯏꯅ ꯊꯦꯡꯅ ꯍꯧꯒꯠꯄꯥꯒꯤꯀꯣ ꯑꯗꯨꯝ ꯆꯨꯝꯅ ꯍꯥꯏꯕ ꯋꯥꯅꯤꯗ ꯃꯣꯏꯖꯨ
ꯑꯗꯨꯒ ꯑꯩꯅ ꯃꯥꯜꯂꯦ ꯍꯥꯏ ꯅꯣꯛꯅꯤꯡꯉꯦ ꯑꯗꯨ ꯃꯇꯝꯒꯤꯗꯣ
ꯁꯦꯡꯕꯥꯅꯤꯅꯦ
ꯉꯟꯅ ꯍꯧꯒꯠꯂꯣ ꯉꯟꯅ ꯊꯕꯛ ꯂꯣꯏꯁꯦ ꯑꯗꯨꯒꯤ ꯑꯣꯏꯔꯗꯤꯀꯣ ꯍꯣꯏ ꯄꯨꯡ ꯇꯔꯨꯛ ꯇꯥꯔꯗꯤ ꯊꯕꯛꯇꯣ ꯂꯣꯏ ꯂꯣꯏꯁꯤꯟꯕ ꯉꯝꯃꯦꯕꯥ ꯆꯥꯛ ꯏꯟꯁꯥꯡꯕꯨ ꯑꯣꯏꯔꯣ ꯌꯨꯝ ꯁꯨꯃꯥꯡ ꯁꯨꯃꯥꯡ ꯁꯤꯠꯄꯥꯕꯨ ꯑꯣꯏꯔꯣ ꯐꯤꯔꯣꯟꯁꯨꯀꯣ ꯂꯧꯕ ꯆꯠꯄ ꯑꯗꯨꯝ ꯅꯪꯉꯦꯕꯥ ꯍꯧꯖꯤꯛꯇꯤ ꯍꯦꯛ ꯍꯧꯒꯠꯂꯒ ꯄꯨꯡ ꯇꯔꯥ ꯇꯥꯔꯝꯃꯦꯅꯦꯍꯦ ꯍꯧꯖꯤꯛꯀꯥꯟꯁꯦ ꯑꯩꯗꯤ ꯈꯪꯗꯦ
ꯑꯗꯨ ꯃꯄꯥ ꯍꯥꯏꯕꯗꯤ ꯃꯇꯝ ꯃꯇꯝꯅ ꯑꯣꯏ ꯃꯥꯜꯂꯦꯗꯥ ꯑꯗꯨ
ꯍꯣꯏ ꯑꯗꯨꯃꯥꯏ ꯑꯣꯏꯕꯒꯤꯔꯥ ꯒ꯭ꯌꯥꯟ ꯇꯥꯗ꯭ꯔꯦ ꯍꯤꯡꯉꯤꯁꯦ ꯒ꯭ꯌꯥꯟ ꯃꯥꯟ ꯇꯥꯗꯦ
ꯍꯩꯌꯥ ꯍꯧꯖꯤꯛꯇꯤ ꯍꯧꯒꯠ ꯑꯩꯈꯣꯏꯅ ꯀꯔꯤ ꯇꯧꯋꯦ ꯍꯧꯖꯤꯛꯇꯤ ꯑꯩꯈꯣꯏꯁꯨ ꯁꯨꯇꯤ ꯑꯣꯏꯕꯅꯤꯅꯥ ꯍꯧꯒꯠꯂꯦ ꯆꯥꯔꯦ ꯊꯣꯡꯉꯦ ꯑꯃꯨꯛꯀꯥ ꯑꯃ ꯊꯣꯡꯉꯗꯤ ꯑꯃꯨꯛ ꯇꯨꯝꯔꯥꯅꯤ ꯆꯥꯕ ꯂꯣꯏꯔꯗꯤꯀꯣ ꯑꯗꯨꯝ ꯇꯨꯝꯔꯅꯤ ꯑꯃꯨꯛ ꯑꯃꯨꯛꯀ ꯑꯃꯨꯛ ꯍꯧꯒꯠꯂꯒ ꯑꯃꯨꯛ ꯊꯣꯡꯔꯅꯤ ꯀꯔꯤ ꯀꯔꯤ ꯆꯥꯁꯤꯜꯂꯅꯤ ꯉꯥꯛ ꯄꯣꯊꯥꯔꯅꯤ ꯑꯃꯨꯛꯀꯥ ꯅꯨꯡꯊꯤꯟ ꯇꯥꯔꯗꯤ ꯆꯥꯛ ꯏꯟꯁꯥꯡ ꯑꯃꯨꯛꯀꯥ ꯁꯦꯝꯕ ꯍꯧꯔꯅꯤ ꯁꯦꯝ ꯁꯥꯕ ꯍꯧꯔꯅꯤ ꯅꯨꯡꯗꯥꯡꯒꯤ ꯂꯣꯏꯔꯗꯤ ꯏꯔꯨꯖꯥꯊꯣꯛꯑꯥꯒꯥ ꯈꯣꯠꯂꯒ ꯑꯗꯨꯝ ꯆꯥꯔꯦ ꯑꯃꯨꯛ ꯇꯨꯝꯔꯅꯤ ꯂꯣꯏꯔꯦ ꯋꯣꯑꯦ ꯊꯕꯛꯁꯦ ꯍꯟꯗꯛꯀꯤ
ꯑꯗꯨꯅꯦ ꯑꯈꯣꯏ ꯏꯆꯦꯅꯤꯁꯨ ꯑꯗꯨꯃꯥꯏꯅ ꯇꯞ ꯃꯥꯟꯅꯦ ꯅꯪꯅ ꯍꯥꯏꯕꯗ ꯍꯧꯒꯠꯂꯦ ꯆꯥꯕ ꯌꯥꯕ ꯈꯔ ꯆꯥꯔꯦ ꯏꯔꯨꯕꯇꯤꯡꯉꯥꯏ ꯂꯩ ꯂꯨꯔꯦ ꯐꯤ ꯁꯨꯅꯤꯡꯉꯥꯏ ꯂꯩꯔ ꯐꯤ ꯁꯨꯔꯦ ꯂꯣꯏꯔꯦ ꯑꯗꯨꯝ ꯇꯨꯝꯃꯦ ꯍꯧꯖꯤꯛ
ꯀꯥꯟꯅꯗꯕꯅꯤ ꯍꯧꯖꯤꯛꯀꯥꯟ ꯏꯔꯨꯔꯤꯗꯨꯁꯨ
ꯍꯣꯏ ꯆꯨꯝꯃꯦ ꯅꯪꯅ ꯍꯥꯏꯕꯗꯨ ꯅꯨꯡꯁꯤꯌꯦ ꯑꯃꯨꯛ ꯅꯣꯏꯒꯤꯁꯦ ꯌꯦꯟ ꯀꯟꯅ ꯈꯣꯡꯉ ꯅꯨꯡꯁꯤꯌꯦ ꯑꯩꯗꯤ ꯁꯤꯒꯨꯝꯕ
ꯑꯁꯦꯡꯕ ꯆꯤꯡꯗꯒꯤ ꯄꯨꯔꯥ ꯆꯤꯡꯗꯒꯤ ꯆꯤꯡ ꯃꯥꯟꯗ꯭ꯔꯣ ꯑꯈꯣꯏ ꯑꯩꯅ ꯂꯩꯕ ꯖꯒꯥꯗꯨꯗꯤ ꯆꯤꯡꯅꯦꯕ
ꯊꯥꯏꯅ ꯅꯩꯅ ꯅꯪꯅ ꯂꯩꯕ ꯔꯣꯝꯗꯣ
ꯑꯥ
ꯑꯗꯨꯒꯤ ꯃꯄꯨꯁꯨ ꯃꯤ ꯌꯥꯝ ꯐꯕꯅꯦ ꯍꯧꯖꯤꯛꯀꯥꯟꯗꯤ ꯀꯃꯥꯏꯅ ꯇꯧꯕ꯭ꯔꯣ ꯅꯨꯡꯉꯥꯏꯅ ꯂꯩꯔꯤꯕ꯭ꯔꯣ ꯃꯤ ꯃꯤ ꯃꯣꯏ ꯃꯄꯨꯗꯣ
ꯑꯁ ꯈꯪꯗꯦꯗ ꯃꯣꯏꯁꯨ ꯊꯥꯁꯤ ꯊꯥꯅꯧ ꯍꯥꯏꯗꯨꯅꯦ ꯅꯨꯡꯉꯥꯏ ꯑꯗꯨꯝ ꯅꯨꯡꯉꯥꯏ ꯗꯤ ꯅꯨꯡꯉꯥꯏꯌꯦꯗ ꯑꯗꯨ ꯑꯣꯏꯔꯁꯨ ꯃꯔꯛ ꯃꯔꯛꯇꯀꯣ ꯑꯗꯨꯝ ꯅꯨꯡꯉꯥꯏꯇꯕꯁꯨ ꯌꯥꯎꯋꯦ ꯑꯅꯝꯕꯗ ꯑꯗꯨꯝ ꯐꯌꯦꯗ ꯌꯥꯏꯌꯦꯗ ꯑꯗꯨꯝ ꯍꯥꯏꯕꯗꯤ ꯉꯥꯡꯅꯕ ꯑꯗꯨꯝ ꯅꯨꯡꯉꯥꯏꯌꯦꯕ ꯑꯈꯣꯏꯅ ꯍꯥꯏꯕ ꯀꯥꯟꯗꯀꯣ ꯑꯗꯨꯝ ꯍꯣꯏ ꯍꯣꯏ ꯅꯣꯏꯅ ꯑꯗꯨꯝ ꯍꯥ ꯑꯗꯨꯝ ꯍꯥꯏꯌꯦꯗ
ꯅꯣꯏꯒꯤ ꯃꯄꯨꯗꯣ
ꯎꯝ
ꯊꯥꯏꯅ ꯑꯩꯈꯣꯏ ꯂꯩꯔꯝꯃꯦꯕ ꯑꯗꯨꯗ
ꯑꯣ
ꯌꯥꯝ ꯐꯕꯅꯤ ꯌꯥꯝ ꯅꯨꯡꯁꯤꯅ ꯂꯨꯅ ꯇꯧꯕꯅꯦ ꯍꯥꯏꯕꯗꯤ ꯃꯆꯥ ꯃꯃꯧ ꯗꯧꯅꯀꯣ
ꯎꯝ ꯍꯧꯖꯤꯛꯀꯥꯟꯗꯤꯀꯣ ꯍꯥꯏꯕ ꯗꯤ ꯃꯤꯁꯨ ꯌꯥꯝꯈ꯭ꯔꯕꯅꯤꯅꯀꯣ ꯃꯣꯏꯁꯨ ꯍꯥꯏꯕꯗꯤ ꯃꯤ ꯌꯥꯝꯈ꯭ꯔꯕꯅꯤꯅ ꯍꯥꯟꯅꯒꯨꯝꯕ ꯅꯠꯇꯦ ꯑꯗꯨꯝ ꯐꯩꯗꯤ ꯐꯩꯌꯦꯗ ꯃꯥꯁꯦ
ꯃꯣꯏꯒꯤ ꯍꯩ ꯑꯃ ꯂꯩꯌꯦꯕ ꯑꯗꯨꯒꯤ ꯍꯩꯗꯣ ꯍꯦꯛꯀꯦꯀꯣ
ꯎꯝ
ꯆꯥꯎ ꯍꯥꯏꯅ ꯊꯤꯜꯂꯛꯄꯅꯦꯕ ꯑꯗꯨꯒꯤ
ꯑꯣ ꯃꯣꯏꯔꯣꯝꯗ ꯊꯩꯕꯣꯡꯁꯨ ꯂꯩꯕꯅꯦ
ꯑꯣ ꯊꯩꯕꯣꯡꯗꯨꯅꯦ ꯑꯣ ꯀꯥꯎꯋꯦ ꯑꯗꯨꯅꯦ ꯊꯩꯕꯣꯡꯗꯣ ꯑꯩ ꯑꯩ ꯂꯩꯔꯤꯉꯩꯗ ꯑꯗꯨꯝ ꯊꯤꯜꯂꯛꯄꯅꯦꯕ ꯃꯗꯣ
ꯑ ꯑꯗꯨꯝ ꯄꯤꯕꯅꯦ ꯃꯇꯝ ꯃꯇꯝꯗꯨꯀꯣ ꯍꯟꯗꯛꯁꯨ ꯑꯗꯨꯃꯥꯏ ꯄꯤꯔꯤꯌꯦ ꯍꯥꯏꯕ ꯑ ꯀꯩꯕ ꯑ ꯀꯩ ꯄꯨꯡꯗꯣꯟꯀꯨꯝꯕ ꯍꯧꯖꯤꯛꯇꯤ ꯄꯨꯡꯗꯣꯟ ꯃꯇꯝꯁꯦ ꯈꯔ ꯋꯥꯠꯂꯤꯌꯦꯕ ꯈꯔ ꯅꯧꯔꯤ ꯍꯥꯏꯕꯗꯤ ꯄꯥꯟꯕꯗꯤ ꯌꯥꯝ ꯄꯥꯜꯂꯦ ꯑꯇꯤꯡ ꯍꯟꯗꯛꯀ ꯍꯥꯏꯔꯗꯤ ꯍꯟꯗꯛꯇꯤ ꯀꯌꯥꯝꯕꯨ ꯄꯥꯟꯗꯦ ꯍꯀꯨꯝꯒ ꯍꯥꯏꯔꯗꯤ ꯍꯀꯨꯝꯗꯤ ꯌꯥꯝ ꯄꯥꯜꯂꯝꯕꯅꯦ ꯍꯧꯖꯤꯛ ꯌꯥꯍꯧ ꯍꯧꯖꯤꯛ ꯎꯗꯤ ꯎꯋꯦ ꯑꯗꯨꯔꯁꯨ ꯀꯌꯥꯝ ꯍꯥꯏꯕꯗꯤ ꯑ ꯎ ꯍꯧꯖꯤꯛꯀꯤ ꯄꯨꯡꯗꯣꯟꯒꯤ ꯎ ꯄꯥꯝꯕꯤꯗꯣ ꯑꯗꯨ ꯇꯤꯟ ꯇꯥꯡ ꯆꯪꯕ ꯃꯥꯜꯂꯦ ꯃꯅꯥꯗꯨꯁꯨ ꯑꯗꯨꯝ ꯃꯨꯔꯛꯑꯦ
ꯊꯥꯏꯅ ꯑꯩ ꯂꯩꯔꯤꯉꯩꯗꯗꯤꯀꯣ ꯑꯇꯣ ꯐꯨꯡꯇꯣꯟ ꯄꯥꯝꯕꯤꯗꯣ ꯃꯆꯥ ꯑꯣꯏ ꯍꯣꯏ ꯃꯥꯁꯦ ꯃꯆꯥ ꯑꯣꯏꯔꯤꯉꯩꯗꯤ ꯌꯥꯝ ꯄꯥꯜꯂꯦꯕ
ꯎꯝ
ꯑꯗꯣ ꯑꯩꯅ ꯂꯩ ꯑꯩ ꯑꯣꯏ ꯑꯩꯅ ꯂꯩꯕ ꯃꯇꯝꯗ ꯃꯆꯥ ꯃꯆꯥ ꯄ ꯄꯣꯜꯂꯦ ꯑꯗꯨꯒꯤ ꯃꯣꯏꯒꯤ ꯃꯄꯨꯅ ꯍꯦꯛꯑꯒ ꯆꯥꯎ ꯍꯥꯏꯕꯅꯦ꯫
ꯍꯣꯏ ꯃꯄꯨꯗꯨꯁꯨ ꯑꯗꯨꯝ ꯃꯔꯛ ꯃꯔꯛꯇꯗꯤ ꯑꯩꯅ ꯃꯥꯅ ꯑꯗꯨꯝ ꯆꯥꯑꯣꯅ ꯍꯥꯏꯑꯦ ꯑꯗ ꯑꯩꯅ ꯆꯥꯗꯕ ꯍꯥꯏꯗꯤ ꯃꯇꯝ ꯂꯩꯇꯕꯗꯣ ꯑꯩꯁꯨ ꯊꯕꯛ ꯆꯠꯄꯗꯣꯀꯣ ꯑꯗꯨꯒꯤ ꯃꯥꯅ ꯃꯔꯛ ꯃꯔꯛ ꯑꯗꯨꯝ ꯍꯦꯛꯑꯒ ꯄꯤꯌꯦ ꯑꯩꯉꯣꯟꯗꯁꯨ ꯑꯗꯨꯝ ꯅꯪꯅ ꯑꯥ ꯊꯕꯛ ꯇꯧꯗ꯭ꯔꯤꯉꯩꯗ ꯑꯗꯨꯝ ꯍꯥꯡꯕ ꯃꯇꯝꯗ ꯂꯧꯔꯒ ꯆꯥꯋꯣ ꯍꯦꯛꯑꯒ ꯆꯥꯎꯋꯣꯅ ꯑꯩꯅ ꯃꯄꯥꯟ ꯊꯣꯛꯑꯒ ꯍꯦꯛꯄ ꯇꯟꯕ ꯑꯌꯥ ꯅꯨꯡꯁꯤꯌꯦ ꯍꯤꯑꯦ ꯌꯥ ꯐꯖꯅꯕ ꯅꯨꯡꯁꯤꯠ ꯁꯤꯜꯂꯛꯑꯦ ꯑꯁ ꯏꯪꯕꯗꯣ ꯂꯩꯇ꯭ꯔꯦ꯫
ꯑꯩꯗꯤ ꯃꯅꯨꯡꯗ ꯂꯩꯕꯒꯤ ꯐꯦꯟꯒꯤ ꯅꯠꯇꯕ ꯑꯇꯣꯞꯄ ꯀꯩꯝꯇ ꯏꯪꯅꯤꯡꯉꯥꯏ ꯂꯩꯇꯦ ꯑꯗꯨꯕꯨ ꯑꯩꯈꯣꯏꯒꯤ ꯐꯦꯟꯁꯦ ꯍꯧꯖꯤꯛꯀꯥꯟ ꯀꯟꯕꯒꯤ ꯑꯗꯨꯕꯨꯗꯤ ꯌꯥꯝꯅ ꯂꯩꯕ ꯅꯨꯡꯉꯥꯏꯌꯦ ꯀꯣꯏꯕ ꯂꯥꯛꯑꯣ ꯅꯣꯡꯃ
ꯀꯣꯏꯔꯛꯀꯦꯅꯦ꯫ ꯑꯗꯨꯒ ꯀꯣꯏꯅꯉꯥꯏꯒꯁꯨ ꯂꯩ ꯌꯥꯎꯔꯤꯑꯦ ꯈ꯭ꯔꯥ ꯃꯊꯪ ꯍꯞ ꯇꯥ ꯃꯊꯪ ꯍꯞꯇꯥꯗ ꯅꯪꯁꯨ ꯂꯥꯛꯑꯣꯅꯦ ꯑꯥꯗꯣ ꯀꯣꯏ ꯑꯥꯔꯣꯝꯗꯅꯤ ꯀꯣꯏꯒꯗꯧꯕꯁꯦ ꯈ꯭ꯔꯥ ꯂꯥꯞꯅ ꯆꯠꯀꯗꯧꯕꯅꯦ
ꯆꯠꯁꯦ ꯑꯩꯈꯣꯏꯗ ꯎꯁꯣꯏꯁꯨ ꯂꯩꯌꯦ꯫ ꯅꯪꯅ ꯆꯥꯅꯤꯡꯕ ꯍꯋꯥꯏꯖꯥꯔ ꯁꯨ ꯂꯩꯌꯦ ꯑ ꯂꯩ ꯎꯠꯇꯤꯗꯤ ꯑꯩ ꯄꯥꯛ ꯊꯣꯡꯕ ꯍꯩꯇꯦꯕꯀꯣ
ꯎꯝ
ꯏꯆꯦꯗꯤ ꯍꯩꯌꯦ ꯅꯪ ꯂꯥꯛꯑ ꯗꯤ ꯑꯗꯨꯝ ꯏꯆꯦꯅ ꯊꯣꯡꯕꯤꯔꯅꯤꯗ ꯂꯥꯛꯑꯣꯗ꯫
ꯇꯝꯁꯤꯜꯂꯣ ꯇꯝꯁꯤꯜꯂꯣ ꯍꯧꯖꯤꯛ ꯇꯝꯍꯧꯗ꯭ꯔꯗꯤ ꯃꯇꯝ ꯂꯩꯇ꯭ꯔꯦ ꯉꯍꯥꯟ ꯆꯍꯤ ꯑꯃ ꯑꯅꯤ ꯂꯩꯔꯗꯤ ꯌꯨꯝ ꯄꯥꯜꯂꯅꯤ ꯅꯍꯥꯎꯔꯛꯑꯅꯤ
ꯑꯩꯁꯦ ꯑꯩꯗꯤ ꯆꯍꯤꯅ ꯌꯥꯔꯛꯇ꯭ꯔꯁꯨ ꯑꯩꯅ ꯌꯥꯔꯒ ꯂꯩꯕꯒꯤ ꯃꯇꯥꯡ ꯂꯥꯛꯇꯧ ꯃꯥꯜꯂꯦ
ꯀꯥꯏꯗꯦꯗ ꯑꯈꯣꯏꯅ ꯍꯥꯏꯕꯗꯤ ꯌꯨꯝ ꯄꯥꯟ ꯕ ꯍꯥꯏꯕꯁꯨ ꯑꯁ ꯑꯗꯨꯁꯨ ꯑꯔꯨꯕ ꯈꯣꯡꯐꯝ ꯑꯃꯅꯦꯍꯦ ꯈꯣꯡꯊꯥꯡ ꯑꯁꯤ ꯈꯣꯡꯊꯥꯡ ꯍꯦꯛ ꯈꯟ ꯐꯖꯅ ꯈꯟꯗ꯭ꯔꯤꯉꯩꯗꯀꯣ ꯍꯦꯡ ꯊꯥꯡꯒꯠꯂꯨꯔꯕ ꯎꯄꯥꯏ ꯂꯩꯇ꯭ꯔꯦ꯫
ꯑꯗꯨꯅꯦ ꯁꯤ ꯈꯣꯡꯊꯥꯡꯁꯦ ꯑꯩ ꯀꯟꯅ ꯈꯜꯂꯤꯌꯦ ꯈꯟꯕꯁꯦꯀꯣ
ꯎꯝ
ꯈꯟꯃꯟꯕꯒꯤꯔ ꯒ꯭ꯌꯥꯟ ꯂꯥꯛꯇ꯭ꯔꯦꯕ
ꯑꯗꯨꯅꯦ ꯅꯍꯥꯟ ꯑꯩꯅ ꯅꯪ ꯅꯤꯡꯁꯤꯡꯑꯝꯅꯤ ꯏꯃꯥꯟꯅꯕꯤ ꯑꯃ ꯍꯥꯏꯕꯗꯤ ꯑꯩꯈꯣꯏꯅ ꯈ ꯈꯪ ꯅꯤꯡꯁꯤꯡꯕ꯭ꯔꯥ ꯅꯨ ꯑ ꯑꯩ ꯏꯃꯥꯟꯅꯕꯤ ꯋꯥꯡ ꯆꯥꯎꯔꯒ ꯑꯃ ꯑꯩꯈꯣꯏꯅ ꯀꯣꯏꯕꯅꯨ ꯅꯣꯡꯃ ꯑꯩꯈꯣꯏꯅ ꯐꯤꯔꯣꯜ ꯂꯩ ꯕ꯭ꯔꯥ ꯀ꯭ꯔꯤꯔꯥ ꯆꯥꯕ ꯆꯠꯄꯗꯣ꯫ ꯑꯗꯨꯒꯤ ꯅꯨꯄꯤꯅ ꯅꯍꯥꯟ ꯑ ꯑꯩꯉꯣꯟꯗ ꯐꯣꯟ ꯇꯧꯔꯝꯑꯝꯕꯅꯦꯕ꯫
ꯎꯝ
ꯑꯗꯨ ꯇꯧꯔꯒ ꯑꯁ ꯃꯥꯁꯨ ꯑꯥ ꯋꯥꯔꯤ ꯑꯩ ꯑꯩꯅ ꯑꯁ ꯈꯟꯗ꯭ꯔꯁꯨ ꯌꯥꯗꯕꯅꯤꯅꯦ ꯈꯟ ꯈꯌ ꯈꯜꯂꯣ ꯑꯩꯅ ꯍꯥꯏꯕ ꯑꯗꯨꯒꯤ ꯃꯥ ꯅꯣꯛꯏꯌꯦ ꯃꯤ ꯈ꯭ꯔꯗꯤ ꯈꯜꯂꯨꯅꯨꯗ꯫ ꯀꯩꯝꯇ ꯈꯟꯗꯦꯗ ꯅꯨꯡꯉꯥꯏ ꯂꯩꯊꯣꯛꯑꯣ ꯍꯥꯏꯕꯗꯣ ꯑꯩꯅ ꯑꯁ ꯈꯟꯗ꯭ꯔꯁꯨ ꯌꯥꯗꯕꯅꯤꯅ ꯈꯜꯂꯣ ꯍꯥꯏꯔꯒ ꯃꯥꯅ ꯑꯃꯨꯛꯀ ꯐꯥꯒꯤꯗꯣ ꯑꯩꯅ ꯐꯥꯒꯤ ꯇꯧꯁꯤꯟꯕꯗꯣ ꯃꯥ ꯅꯣꯛꯑ ꯂꯩꯕꯅꯦ
ꯍꯣꯏ ꯍꯥꯏꯗꯤ ꯑꯩꯈꯣꯏꯒꯤ ꯄꯨꯟꯁꯤꯒꯤꯀꯣ ꯑꯔꯨꯕ ꯈꯣꯡꯊꯥꯡ ꯍꯥꯏꯕ ꯊꯥꯡꯗꯣꯏꯅꯤꯅ ꯈ꯭ꯔ ꯈꯜꯂꯒ ꯊꯥꯡꯗ꯭ꯔꯗꯤ ꯑꯩꯗꯤ ꯅꯨꯄꯥ ꯍꯥꯏ ꯖꯥꯠꯁꯦ ꯍꯣꯏ ꯌꯥꯝ ꯐꯕꯁꯨ ꯌꯥꯎꯋꯦ
ꯍꯣꯏ ꯅꯨꯄꯤꯒꯤꯗꯤ ꯅꯨꯡꯁꯤꯕ ꯄꯨꯟꯁꯤ ꯑꯃꯅꯦꯗꯣ ꯍꯣꯏ ꯑꯁ ꯌꯨꯝ ꯆꯠꯅꯤꯡꯈ꯭ꯔꯦꯗ ꯌꯨꯝ ꯆꯠꯅꯤꯡꯈ꯭ꯔꯦ ꯌꯨꯝ ꯊꯣꯛꯎꯁꯦ ꯌꯨꯝ ꯅꯪ ꯌꯨꯝ ꯊꯣꯛꯑꯀꯥꯟꯗ ꯍꯥꯏꯌꯨꯅꯦ ꯍꯥꯏꯕꯗꯤ ꯊꯥꯏꯅꯒꯤ ꯆꯥꯛ ꯏꯟꯁꯥꯡ ꯊꯣꯡꯉꯒ ꯆꯠ ꯆꯠꯁꯤꯅꯦ ꯆꯥꯃꯤꯟꯅꯁꯤ